ꯑꯣ
ꯔꯔꯤꯇꯥ ꯑꯣꯕ꯭ꯔꯥ
ꯀꯩꯁꯨ ꯇꯧꯗꯦ ꯀꯁꯇꯃꯔꯁꯨ ꯂꯥꯛꯇꯦ ꯑꯗꯨꯝ ꯐꯝꯃꯒ ꯂꯩꯌꯦ
ꯅꯣꯏ ꯅꯣꯏ ꯗꯨꯀꯥꯟꯒꯤꯗꯗꯤ ꯏꯟꯀꯝ ꯀꯌꯥꯗꯌꯥꯗꯤ ꯂꯥꯛꯄ꯭ꯔꯥ
ꯃꯪꯖꯗ ꯑꯗꯨꯝ ꯏ ꯅꯥꯏꯟꯒꯨꯝꯕ ꯑꯣꯏꯔꯒ ꯅꯥꯏꯟꯒꯨꯝꯕ ꯑꯣꯏꯈ꯭ꯔꯗꯤ ꯑꯗꯨꯝ ꯈꯔ ꯃꯤ ꯈꯔꯕꯨꯗꯤ ꯂꯥꯛ ꯑꯦ ꯃꯤ ꯊꯕ ꯂꯣꯏꯕ ꯃꯇꯝꯗ ꯀꯩꯅꯣ ꯑꯣꯏꯕꯒꯤ
ꯎꯝ ꯅ ꯏ ꯇꯥꯗꯤ ꯇꯥꯇꯔꯤ ꯀꯣ ꯍꯧꯖꯤꯛꯦ
ꯑ
ꯆꯥꯛ ꯆꯥꯈ꯭ꯔꯕ꯭ꯔꯣ
ꯆꯥꯔꯦ ꯑꯩꯈꯣꯏꯒꯤ
ꯆ
ꯄ ꯊꯦ ꯋꯥꯡ ꯆꯥꯌꯦ
ꯁꯥꯎꯅꯤꯗꯥ ꯅꯣꯏꯗꯟ ꯁ ꯆ ꯆꯠ ꯆ ꯍꯥꯏꯅꯤ
ꯅꯣꯏꯔꯗꯤ ꯐꯪꯅꯕ꯭ꯔꯣ ꯑꯗꯨ ꯦ
ꯑꯗꯨꯃꯅꯥ ꯑꯗꯨꯗꯤ ꯏꯌꯥ
ꯎꯝ
ꯎꯝ ꯀꯃ ꯀꯃ ꯂ ꯍꯣꯏ ꯍꯧꯖꯤꯛ ꯀꯥꯏ ꯀꯣ
ꯊꯣꯛꯄꯗꯤ ꯍꯥꯎꯈ꯭ꯔꯦ ꯍꯥꯏꯌꯦꯦ ꯂꯥꯎꯗ꯭ꯔꯤꯌꯦ ꯎꯝ
ꯀꯃꯥꯏ ꯀꯃ ꯂꯒꯦ
ꯑꯩꯒ ꯀꯅꯥ ꯀꯅꯥ ꯂꯩꯕ꯭ꯔꯥꯅꯦ
ꯑ ꯅꯪꯒꯤ ꯀꯖꯤꯟ ꯑꯃꯗꯨꯒ ꯅꯠꯇꯦ ꯍꯧꯖꯤꯛ ꯀꯅꯥ ꯀꯅꯥ ꯂꯥ ꯑꯍ ꯀꯅꯥ ꯀꯅꯥ ꯂꯩꯕ꯭ꯔꯥ ꯅꯃꯥꯟꯅꯕꯤ ꯈꯣꯏ ꯀꯣꯏꯔꯛꯄ꯭ꯔꯥ ꯍꯥꯏꯕꯅꯤꯅ ꯀꯔꯤꯅꯣ
ꯂꯩꯔꯛꯇꯦ ꯀꯣꯏꯕ ꯆꯠꯁꯤꯔ ꯈꯪꯗꯦ ꯑꯣ ꯂꯣꯠꯂꯤꯕ ꯅꯥ ꯎꯨꯝ
ꯍ ꯕꯣꯔꯤꯡ ꯌꯥꯝ ꯆꯨꯏꯑꯦ ꯇꯨꯝꯅꯤꯡꯕꯒ ꯇꯥꯕ꯭ꯔ
ꯇꯥꯏ ꯍꯣ
ꯋꯥꯟ ꯀꯣꯜ ꯊꯧꯔꯛꯄ꯭ꯔꯥ
ꯇꯧꯔꯛꯇꯦ
ꯅꯆꯦꯁꯤ ꯀꯤ ꯂꯩꯔꯥ
ꯍꯥꯏꯇꯦ ꯍꯥꯏ ꯊꯧ ꯅꯠꯇꯦ ꯍꯣꯏ ꯊꯣꯛꯂꯥꯛꯃꯤꯅ ꯃꯔꯥꯡꯒꯗ ꯊꯕꯥꯥꯛ ꯆꯖꯤꯟꯕ ꯃꯥꯜꯂꯤꯗ ꯃꯣꯏ ꯍꯟꯗꯛ
ꯑ ꯎ ꯆꯤꯟꯗꯕꯅꯤ ꯑ ꯉꯥ ꯉꯁꯥꯏ ꯑꯌꯨꯛꯇꯨ ꯀꯩꯅꯣ ꯄꯦꯄꯔ ꯈꯔ ꯁꯦꯝꯅꯤꯡꯉꯥꯏ ꯊꯣꯛꯄ ꯃꯥꯜꯂꯦ ꯁ꯭ꯀꯨꯜꯗ ꯑꯗꯣ ꯃꯃꯥꯟꯅꯕꯤꯗꯣ ꯈꯔ ꯃꯨꯠ ꯅꯨꯡꯉꯥꯏꯇꯕꯒꯤ
ꯑꯁ ꯒꯌꯥꯟ ꯇꯥꯗꯦꯀꯣ ꯃꯣꯏ ꯑꯅꯤꯕꯨꯁꯨ ꯅꯨꯡꯉꯥꯏꯔꯝꯃꯣꯏ
ꯑꯗꯨꯒꯤ ꯑꯃꯨꯛꯀ ꯆꯪꯈ꯭ꯔꯦ ꯍꯥꯏꯌꯦ ꯃꯥꯅ ꯅꯪ ꯇꯥꯜꯂꯗꯤ ꯌꯥꯔꯦ ꯃꯥꯅ ꯌꯨꯝꯗ ꯑꯗꯨꯝ ꯁꯦꯝꯈ꯭ꯔꯒꯦ ꯍꯥꯏꯅ ꯄꯦꯄꯔ ꯃꯌꯥꯝꯗ ꯄꯨꯁꯤꯜꯂꯒ ꯃꯥ ꯁꯦꯝꯅꯤ ꯍꯥꯏꯕꯅꯤ
ꯑꯨꯝ ꯎꯨꯝ ꯃꯆꯦ ꯗꯨ ꯂꯥꯛꯑꯒ ꯑꯩꯉꯣꯟꯗ ꯍꯥꯏ ꯄꯩꯁꯥꯁꯨ ꯑꯩꯉꯣꯟꯗꯁꯨ ꯂꯩ ꯇꯦ ꯅꯤꯁ ꯁꯨ ꯅꯤꯅꯤꯡꯉꯤ ꯑꯗꯨ ꯃꯥꯁꯨ ꯊꯕꯛ ꯑꯣ ꯊꯥ ꯑꯃ ꯁꯨꯗꯕꯒꯤ ꯊꯥ ꯁꯨꯈ꯭ꯔꯗꯤ ꯐꯥꯒꯗꯕꯅ ꯍꯥꯏꯔꯒ ꯆꯠꯈ꯭ꯔꯦ ꯃꯆꯩꯗꯣ
ꯑ ꯍ ꯍ ꯍ ꯗꯤꯁ ꯃꯟꯗꯦ ꯃꯤꯒ ꯃꯥꯅꯥꯕꯨꯁꯨ ꯄꯩꯁꯥ ꯄꯤꯔꯣꯏ ꯍꯥꯏꯅ ꯍꯥꯏꯔ ꯂꯩꯕꯅꯦ ꯃꯥꯒꯤ ꯀꯩꯅꯣꯗꯣ ꯍꯥꯟꯅ ꯁ ꯅꯨꯡ ꯀꯤꯌꯦ ꯍꯥꯏꯅ
ꯈꯣꯏꯗꯤ ꯋꯥ ꯉꯥꯡꯗꯕꯤꯗ ꯑꯗꯨꯝ ꯇꯥꯔꯒ ꯂꯩꯕꯅꯤꯗ
ꯍꯨꯝ ꯍꯦ ꯃꯃꯥꯗ ꯄꯩꯁꯥ ꯑꯃ ꯐꯪꯈ꯭ꯔꯦ ꯍꯥꯏꯔꯗꯤ ꯑꯃꯨꯛ ꯀꯣꯜ ꯇꯧꯔꯛꯑꯅꯤ ꯍꯥꯏꯅ ꯍꯥꯏꯔ ꯂꯩꯕꯅꯦ ꯃꯥ
ꯃꯔꯛ ꯃꯔꯛꯇ ꯕ꯭ꯂꯣꯛ ꯊꯝꯃꯣ ꯍꯥꯏ ꯑꯃ ꯎ
ꯃꯥꯁ ꯄꯩꯁꯥ ꯐꯪꯈ꯭ꯔꯦ ꯍꯥꯏꯔꯗꯤ ꯄꯩꯁꯥ ꯅꯤꯡꯅꯤꯡꯉꯥꯏ ꯀꯣꯜ ꯇꯧꯔꯛꯑꯅꯤ ꯁꯣꯏꯔꯣꯏ ꯍꯥꯏꯅ ꯀꯣꯜ ꯇꯧꯑꯅꯤ ꯍꯥꯏ ꯅꯪ ꯍ ꯍꯧꯖꯤꯛꯇꯛꯇ ꯃꯇꯝ ꯑꯣꯏꯔ ꯃꯥꯜꯂꯦ ꯃꯤ ꯃꯌꯥꯝꯁꯦ ꯆꯠꯄ ꯍꯧꯥꯎꯔꯦ
ꯑꯣ
ꯇꯦꯟ ꯇꯦꯟ ꯄ ꯀꯗꯥꯏ ꯀꯗꯥꯥꯏ ꯆ ꯀꯔ ꯈꯪꯗ
ꯀ ꯈꯨꯔꯒꯤꯅꯣꯅ ꯅ ꯌꯥꯑꯒ ꯍꯥꯏꯕꯗꯨꯣ ꯒ꯭ꯌꯥꯟ ꯇꯥꯗꯦ ꯍꯥꯏꯗ ꯒ꯭ꯌꯥꯟ ꯇꯥꯗꯦ ꯍꯥꯏꯗꯤ ꯃꯇꯝ ꯀꯔꯤ ꯃꯇꯥꯝꯔꯥ
ꯑ ꯂꯩꯁꯥꯕꯤ ꯀꯩꯅꯣ ꯊꯣꯛꯄ ꯃꯇꯝ ꯑꯣꯏꯕ ꯃꯥꯜꯂꯦ ꯍꯥꯏꯕ
ꯑꯣꯥ
ꯇꯦꯟ ꯇꯅ ꯀꯩꯅꯩꯅ ꯍ ꯁꯣꯠꯁ ꯀꯨꯝꯕ ꯀꯥꯏ ꯀꯥꯏꯦ
ꯍꯥꯏꯗꯤ ꯍꯥꯞꯅꯤꯡꯉꯦꯁꯛꯅꯤꯡꯕꯒꯤ
ꯍꯥꯞꯁꯨ ꯀꯩꯅꯣ ꯈꯔ ꯌꯦꯡꯕ ꯌꯥꯕ ꯂꯩꯌꯦꯅ ꯃꯩꯒꯗꯦ ꯈꯔ ꯍꯦꯅꯤ ꯖꯜꯂꯦ ꯍꯃꯜꯦ
ꯍꯥꯏꯥꯏꯁꯨ ꯑꯗꯨꯥꯏ ꯧꯒꯗ꯭ꯔꯥ ꯀꯣ ꯃ ꯄꯥꯟ ꯆꯠꯂꯗꯤ
ꯀꯩꯅ ꯐꯝꯃꯗꯤ ꯂꯣꯏ ꯎꯈ꯭ꯔꯅꯤ ꯁꯇꯥꯥ ꯀꯩ ꯀꯩ ꯅ ꯇ ꯍꯥꯞ ꯐꯕ ꯑꯣ ꯗ꯭ꯔꯦꯁ ꯍꯥꯞꯄ ꯂꯩꯇ꯭ꯔꯤꯉꯩꯗ ꯗ꯭ꯔꯦꯁ ꯃꯥꯡꯕꯒ ꯑꯁ
ꯅꯪꯒꯤ
ꯍꯣꯏ
ꯃꯤ ꯑ ꯇꯣ ꯑꯣꯞꯅꯍ ꯔꯅꯅ
ꯈꯪꯗꯦ ꯑꯩꯈꯣꯏꯒꯤ ꯕꯤꯜꯗꯤꯡꯗꯣ ꯄꯣꯠꯇꯤ ꯍꯦꯛꯇ ꯃꯥꯡꯒꯜꯂꯦ ꯍꯥꯏꯌꯦꯦ
ꯃꯅꯨꯡꯗ ꯊꯝꯃꯣꯅ ꯑꯗꯣ
ꯅꯨꯡꯗꯥꯡꯗ ꯑꯌꯨꯛ ꯅꯨꯡꯗꯥꯡ ꯏꯔꯨꯕꯒꯤ ꯅꯨꯡꯗꯥꯡꯗ ꯏꯔꯨꯔꯒ ꯀꯩꯅꯣ ꯇꯧ ꯊꯝꯃꯅꯤꯅ ꯀꯪꯍꯜꯂꯅꯤ ꯀꯪꯍꯟꯕ ꯊꯝꯕ ꯀꯥꯟꯗ ꯑꯗꯨꯝ ꯃꯥꯡꯈ꯭ꯔꯅꯤ ꯏꯆꯦꯒꯤ ꯁꯤꯟꯗꯧꯁꯨ ꯑꯍꯨꯝ ꯑꯍꯨꯝꯔꯛ ꯁꯨꯈ꯭ꯔꯦ ꯃꯥꯡꯕ
ꯂꯣꯏꯔꯦꯍꯦ ꯃꯤ ꯌꯥꯝꯕꯅꯤꯅ ꯈꯪꯗꯣ ꯈꯪꯗꯦꯀꯣ
ꯀꯦꯃꯦꯔꯥꯒꯨꯝꯕ ꯍꯥꯞꯄ꯭ꯔꯥ ꯍꯥꯏꯔꯒ ꯍꯥꯞꯁꯨ ꯍꯥꯞꯇꯦ ꯍꯥꯏꯌꯦ ꯑꯗꯨꯒ ꯉꯔꯥꯡꯗ ꯁꯦꯀ꯭ꯌꯨꯔꯤꯇꯤ ꯁꯤꯦꯀ꯭ꯌꯨꯔꯤꯇꯤꯒꯤ ꯆꯥꯔꯖꯅꯤꯕ
ꯎꯝ
ꯁꯤꯦꯀ꯭ꯌꯨꯔꯤꯇꯤꯁꯨ ꯍꯥꯞꯇ꯭ꯔꯒ ꯀꯔꯤꯒꯤ ꯁꯤꯦꯀ꯭ꯌꯨꯔꯤꯇꯤ ꯆꯥꯔꯖꯅꯤꯕ꯭ꯔꯥ ꯍꯥꯏꯅ ꯍꯥꯏꯕ ꯎꯗ ꯃꯣꯏ ꯀꯔꯤ ꯉꯥꯡꯅꯥꯔꯥ ꯑꯩꯈꯣꯏ ꯑꯩꯗꯤ ꯍꯤꯟꯗꯤ ꯈꯪꯗꯕꯅꯤꯅ ꯆꯦꯈꯣꯏꯅꯔ ꯍ ꯂꯩꯕ ꯑꯗꯨꯅ ꯑꯩꯅ ꯁꯦꯀ꯭ꯌꯨꯔꯤꯇꯤ ꯆꯔꯖ ꯄꯤꯌꯨ ꯍꯥꯏꯔꯗꯤ ꯑꯩꯈꯣꯏꯒꯤ ꯗ꯭ꯔꯦꯁ ꯃꯌꯥꯝ ꯑꯩꯈꯣꯏ ꯅꯪꯒꯤ ꯁꯤꯟꯗꯧ ꯃꯥꯡꯈꯤꯕ ꯃꯌꯥꯝꯗꯣ ꯍꯥꯟꯅ ꯁꯤꯡꯉꯣ ꯍꯥꯏꯅ ꯍꯥꯏꯌꯣ ꯍꯥꯏꯗꯤ ꯍꯥꯏꯗꯤ
ꯌꯨꯝꯕꯨꯅꯔꯥ ꯑꯗꯨꯃꯥꯏꯅ ꯍꯥꯏꯕꯗꯣ
ꯍꯣꯏ ꯍꯣꯏ ꯌꯦꯡꯁꯤꯟꯕ ꯅꯨꯄꯥ ꯑꯃ ꯂꯩꯌꯦꯕ
ꯑ
ꯔꯦꯟꯒꯤ ꯑꯣꯅꯔꯗꯨꯗꯤ ꯂꯥꯛꯇꯦ ꯍꯥꯏꯌꯦ ꯑꯗꯨꯝ ꯌꯦꯡꯁꯤꯟꯅꯤꯡꯉꯥꯏ ꯃꯥꯒꯤ ꯃꯆꯥꯅꯨꯄꯥꯔ ꯀꯅꯥꯔꯥ ꯈꯪꯗꯦ ꯑꯃ ꯂꯩ
ꯑꯣ ꯑꯁ ꯅꯨꯡꯉꯥꯏꯍꯦ ꯃꯤꯗꯤ ꯑꯩꯗꯤ ꯑꯩꯁꯨ ꯌꯨꯝꯒꯤ ꯑꯟꯇꯤꯒꯤꯗꯣ ꯑꯣꯏꯅꯤꯡꯈ꯭ꯔꯦ
ꯇꯜꯂꯦ
ꯑꯇꯤ ꯑꯇꯤ ꯑꯇꯤ ꯔꯦꯟꯟꯣ ꯄꯤꯒꯦ ꯇꯤ ꯔꯦꯟ ꯊꯥ ꯊꯥ ꯐꯦ ꯑ ꯌꯥꯝ ꯇꯧꯅꯤꯡꯉꯦ
ꯁꯨꯝ ꯑꯃ ꯂꯩ ꯑꯗꯨꯒꯗꯨꯒ ꯇꯔꯣꯅꯦ ꯀꯂꯣꯡꯒ ꯑꯟꯇꯤ ꯑꯟꯇꯤ
ꯅꯨꯄꯥ ꯂꯩꯕ꯭ꯔꯥꯅꯦ
ꯑ
ꯔꯦꯟ ꯄꯤꯕ ꯅꯨ ꯇꯥꯏꯦꯕꯦ ꯍꯥꯏꯔꯒ ꯌꯨꯝ
ꯄꯝ꯭ꯔꯕ ꯀꯦꯇꯀꯥꯔ ꯄꯨꯕꯨꯁꯝꯕꯤꯌ ꯔ ꯑꯪꯀꯜ ꯀꯦꯔꯇꯦ ꯀꯔꯕꯨꯁ ꯁꯦꯝꯕꯤꯔꯔꯥ ꯑꯟꯇꯤ ꯑꯟꯇꯤ ꯑꯣꯏꯔꯦ
ꯌꯥꯔꯦ ꯌꯔꯦ ꯒꯋꯥꯃ ꯃꯈꯇ
ꯗꯨꯗ ꯂꯥꯏꯂꯗꯤ ꯑꯟꯇꯤ ꯑꯟꯇꯤꯚꯦꯟ ꯨꯚꯦꯟ ꯊꯥꯒꯤ ꯊꯥꯈ꯭ꯔꯕꯅꯦ ꯍꯥꯏꯅ ꯍꯥꯏꯔꯅꯤ
ꯁꯛꯅꯤꯡꯕꯒꯤ ꯔꯦꯟ ꯌꯨꯝ ꯔꯨꯝ ꯇꯔꯥꯒꯨꯝꯕ ꯂꯩꯔꯗꯤ ꯏꯁ ꯊꯕꯛꯇ ꯇꯎꯗ꯭ꯔꯣꯁꯨ ꯌꯥꯔ ꯑꯗꯨꯝ ꯍꯦꯄ꯭ꯔꯒꯂꯒꯅꯤ ꯍꯥꯏꯗꯤ ꯇꯣꯝ꯭ꯔ ꯍꯥꯔ ꯃꯥꯔ ꯊ꯭ꯔꯤ ꯊꯥꯎꯖꯟꯅꯦ ꯍꯥꯏ ꯊꯔꯇꯤ ꯊꯥꯎꯖꯟꯗꯤ ꯑꯗꯨꯝ ꯂꯥꯛꯈ꯭ꯔꯦꯅ
ꯎꯝ ꯑ
ꯁꯅꯨꯄꯥ ꯊꯤꯕ ꯇꯥꯔꯦꯗꯔꯦꯟꯂꯕ ꯏꯟ ꯆꯥꯎꯕ ꯂꯥꯏꯕ
ꯌꯨꯝ ꯆꯥꯕ ꯅꯠꯇꯦꯅꯦ ꯏꯤꯡꯈꯣꯜ ꯆꯥꯕ ꯍꯥꯏꯌꯦꯅ
ꯎꯝ ꯌꯥꯝ ꯆꯥꯎꯗ꯭ꯔꯁꯨ ꯔꯨꯝ ꯇꯔꯥ ꯀꯨꯟꯒꯨꯝꯕ ꯂꯩꯔꯗꯤ ꯑꯁ ꯍꯤꯡꯕ ꯌꯥꯔꯦ ꯏꯆꯥ ꯌꯥꯝ ꯄꯣꯛꯈ꯭ꯔꯁꯨ ꯌꯥꯏ
ꯑ ꯍꯗꯃꯟ꯭ꯔ ꯑꯗꯨꯗꯤ
ꯑꯣ ꯎꯝ ꯉꯁꯤꯒꯤ ꯆꯍꯤ ꯂꯣꯏꯅꯤꯡꯈ꯭ꯔꯦꯁꯦ ꯑꯌꯤꯡ ꯌꯦꯠ
ꯅꯦꯛꯁ ꯏꯌꯥꯔ
ꯑꯦꯁꯤꯔꯗꯤ ꯄꯥꯟꯊ ꯀꯔꯒ ꯄꯩꯁꯥ ꯇꯥꯜꯂꯅꯤ ꯁꯦꯚꯤꯡ ꯇꯧꯅꯤ ꯁꯦꯚꯤꯡꯗꯨ ꯂꯥꯏꯔꯤꯌꯦ ꯑꯁ ꯕꯤ ꯑꯦꯗ ꯇꯝꯅꯤꯡꯉꯦ ꯁꯦꯡꯕꯒꯤ ꯁꯥꯔꯇꯤꯐꯤꯀꯦꯠꯄ ꯁꯥꯔꯇꯤꯐꯤꯀꯦꯠꯕꯨꯨ ꯂꯥꯏꯔꯗꯤ ꯑꯗꯨꯝ
ꯊꯕꯛ ꯑꯃꯈꯛꯇ ꯍꯥꯏꯗ꯭ꯔꯁꯨꯀꯣ ꯑꯗꯨꯝ ꯂꯩ ꯀꯅꯦꯕ
ꯌꯨꯝ ꯄꯥꯟꯕꯁꯨ ꯀꯤꯌꯦꯗ ꯊꯕꯛꯀꯨꯝꯕ ꯂꯩꯇ꯭ꯔꯗꯤ ꯏꯟꯀꯝ ꯑꯁ ꯇꯠꯂ
ꯑꯦ ꯌꯥꯔꯦ ꯅꯪꯒꯤꯗꯤ ꯌꯥꯝ ꯂꯩꯈ꯭ꯔꯦꯅ
ꯀꯔꯤ
ꯑꯥꯎꯊꯣꯟ ꯑꯄꯥꯎꯊꯣꯟꯗꯤ ꯀꯩꯅ ꯃꯣꯏꯒꯤ ꯀꯩꯅꯣꯗꯤ ꯅꯤꯌꯝ ꯂꯩꯕꯅꯤꯅ ꯏꯪꯈꯣꯜ ꯅꯤꯌꯝ ꯂꯩꯕꯅꯤꯅ ꯕꯤꯜꯗꯤꯡ ꯑꯃ ꯌꯥꯝ ꯑꯃ ꯁꯥꯔ ꯔꯦꯟ ꯀꯩꯅꯣ ꯇꯧꯅꯤꯡꯉ ꯑꯟꯇꯤ ꯑꯟꯇꯤ ꯑꯣꯏꯔꯦꯅ
ꯄꯤꯒꯗ꯭ꯔꯥ ꯄꯩꯁꯥꯗꯣ
ꯃꯣꯏꯒꯤ ꯏꯃꯨꯡꯒꯤ ꯏꯅꯥꯛ ꯈꯨꯜꯂꯅ ꯃꯥꯒꯤ ꯌꯨꯝꯗ ꯁꯦꯝ
ꯎꯝ ꯃꯥ ꯃꯥꯒꯤ ꯄꯩꯁꯥ ꯊꯣꯛꯇ꯭ꯔꯗꯤ ꯀꯅꯗꯦ ꯀꯔꯤꯒꯤ ꯃꯄꯥꯒꯤ ꯆꯥꯗꯣꯏꯔꯥ ꯍꯣꯏ
ꯍ ꯅꯪꯒꯤꯗꯣ ꯍꯟꯅ ꯀꯩꯅꯣ ꯇꯧꯋꯅ ꯑꯗꯨꯒ ꯅꯪꯅ ꯕꯤꯜꯗꯤꯡ ꯑꯃ ꯁꯥꯔꯣ ꯃꯥꯒꯤ ꯏꯪꯈꯣꯜꯗ
ꯗꯤꯚꯣꯣꯔꯁ ꯇꯧꯔ ꯀ ꯃꯥꯡ ꯇꯅꯤ ꯕꯥꯡ꯭ꯔꯣ
ꯔꯁ ꯜꯗꯤꯡ ꯗ ꯅꯪꯤ ꯂꯣꯅ ꯀ
ꯀꯩ ꯇꯥꯎꯕꯅꯦꯗ
ꯑ
ꯑꯝꯀꯥ
ꯍ ꯍ ꯅꯪ ꯃꯨꯛ ꯀꯣꯜ ꯇꯧꯔ ꯑ